ꯑꯥ ꯑꯗꯨꯅꯦ ꯑꯩꯅ ꯍꯥꯏꯁꯦ ꯌꯥꯎꯁꯜꯂꯣ ꯌꯥꯎꯁꯟ ꯇꯥꯔꯗꯤ ꯑꯩꯈꯣꯏ ꯅꯣꯏ ꯑꯗꯨꯝ ꯏꯪꯂꯤꯁꯇ ꯀꯩꯗ ꯃꯇꯦꯛ ꯃꯍꯥ ꯐꯠꯐꯠ ꯉꯥꯡꯊꯣꯛꯄ ꯑꯉꯥꯡꯅ ꯍꯩꯔꯤꯁꯦ ꯑꯉꯥꯡꯅ ꯌꯥꯝ ꯊꯤꯅ ꯍꯩꯔꯤꯁꯦ ꯃꯣꯏꯅ ꯁꯨꯝ ꯉꯥꯡꯊꯣꯛꯄꯗꯣ ꯏꯀꯥꯏꯗꯕꯅꯤ ꯑ ꯑꯩꯈꯣꯏ ꯍꯥꯏꯗꯤ ꯃꯣꯏꯗꯤ ꯄ꯭ꯔꯅꯥꯎꯟ ꯁꯤꯑꯦꯁꯟ ꯁꯨ ꯌꯥꯝꯅ ꯆꯨꯝꯅ ꯉꯥꯡꯉꯛꯀꯅꯤꯀꯣ ꯑꯗꯒꯤ ꯃꯇꯥꯡ ꯆꯥꯅ ꯍꯧꯖꯤꯛꯀꯥꯟꯒꯤ ꯂꯣꯟ ꯑꯅꯧ ꯑꯅꯧꯕ ꯍꯥꯏꯗꯤ ꯑꯦꯠꯚꯥꯟꯁ ꯏꯪꯂꯤꯁ ꯍꯥꯏꯕ ꯑꯃꯒ ꯂꯩꯌꯦꯕ ꯑꯦꯗꯚꯥꯟꯁ ꯏꯪꯂꯤꯁ ꯍꯥꯏꯕ ꯑꯃ ꯍꯥꯏꯗꯤ ꯑꯩꯈꯣꯏꯅ ꯑ ꯆꯨꯝꯅ ꯍꯣꯏ ꯍꯣꯏ
ꯏꯩꯅ
ꯆꯨꯝꯅ ꯑꯩꯈꯣꯏꯅ ꯉꯥꯡꯕ ꯃꯌꯥꯝ ꯀꯃꯟ ꯑꯣꯏꯅ ꯉꯥꯡꯅꯔꯤꯁꯤ ꯅꯠꯇꯕ ꯍꯧꯖꯤꯛ ꯍꯧꯖꯤꯛꯀꯥꯟꯒꯤ ꯑꯣꯏꯅ ꯆꯠꯅꯕꯤ ꯑꯣꯏꯅ ꯉꯥꯡꯕꯥ ꯏꯪꯂꯤꯁꯁꯦ ꯍꯧꯖꯤꯛꯀꯥꯟ ꯑꯉꯥꯡ ꯉꯥꯡꯉꯛꯑꯦꯕ ꯈꯪꯉ ꯑꯥꯕ ꯍꯥꯏꯗꯤ ꯋꯥꯍꯩ ꯋꯥꯇꯥꯁꯦ ꯁꯤꯖꯤꯟꯅꯕꯁꯦ ꯑꯗꯨꯗꯣ ꯑꯗꯨꯗꯣ ꯌꯥꯝ ꯃꯔꯨ ꯑꯣꯏꯌꯦꯕ ꯑꯗꯨꯃꯥꯏꯅ ꯑꯗꯨꯝꯕ ꯃꯌꯥꯝꯗꯨꯁꯨ ꯈꯪꯕ
ꯃꯥꯅꯦ ꯃꯣꯏꯁꯨ ꯂꯣꯟꯁꯤꯁꯨ ꯑꯗꯨꯝ ꯑꯩꯈꯣꯏꯒꯤ ꯃꯩꯇꯩꯔꯣꯟꯁꯨ ꯑꯉꯥꯡꯈꯩꯅ ꯁꯤ ꯉꯥꯡꯕ ꯑꯩꯈꯣꯏ ꯑꯅꯧ ꯑꯅꯧꯕ ꯋꯥꯠ ꯉꯥꯡꯗ꯭ꯔꯣ ꯀꯨꯏꯔ ꯀꯨꯏꯔꯒ ꯑꯅꯧꯕ ꯖꯦꯅꯦꯔꯦꯁꯟꯁꯤꯡ ꯂꯥꯛꯄꯁꯤꯡꯁꯤꯅ ꯋꯥꯍꯩ ꯋꯥꯇꯥꯁꯦ ꯑꯗꯨꯃꯥꯏꯅ ꯑꯥ ꯑꯥ ꯑꯥ ꯏꯪꯂꯤꯁꯀꯤꯁꯨ ꯑꯗꯨꯃꯥꯏꯅ ꯉꯥꯡꯉꯤꯅꯤ
ꯍꯥꯏꯗꯤ ꯍꯥꯏ ꯍꯥꯏꯗꯤ ꯑ ꯎꯝ ꯎ ꯅꯩꯈꯥꯏꯔ ꯂꯣꯏꯔꯦꯒ ꯍꯥꯏꯕꯁꯦ ꯃꯩꯇꯩꯂꯣꯟꯗ ꯀꯩ ꯍꯥꯏꯔꯒꯦ ꯊꯕꯛ ꯑꯇꯣꯞꯄꯣꯔꯥ ꯀꯩ ꯍꯥꯏꯥꯏꯒꯤ ꯀꯩꯅꯣ ꯇꯥꯈꯩ ꯇꯧꯁꯦ ꯍꯥꯏꯕꯅꯦ ꯑꯥ ꯎ ꯐꯖꯕꯔꯣꯝꯗꯁꯨ ꯁꯤꯖꯤꯟꯅꯩ ꯀꯣ ꯑꯥ ꯑꯊꯤꯕ꯭ꯔꯣꯟꯗꯨꯁꯨ ꯁꯤꯖꯤꯟꯅꯩ ꯃꯤꯅꯤꯡꯗꯣ ꯑꯅꯤꯒ ꯑꯍꯨꯝꯒ ꯊꯣꯛꯍꯟꯗ꯭ꯔꯅꯦ ꯑꯗꯨꯃꯥꯏꯅ ꯏꯪꯂꯤꯁꯇꯁꯨ ꯀꯩ ꯍꯥꯏꯒꯦ ꯁꯤꯖꯤꯟꯅꯕꯝꯁꯦ ꯑꯁ ꯃꯥꯁ ꯍꯣ ꯍꯣ ꯃꯈꯥ ꯄꯣꯟꯅ ꯉꯥꯡꯉꯛꯄꯗꯣ ꯍꯥꯏꯗꯤ ꯑꯩꯈꯣꯏꯅ ꯅꯩꯈꯥꯏꯕ ꯄꯣꯠꯁꯦ ꯑ ꯆꯨꯝꯅ ꯑꯦ ꯃꯣꯏꯒꯤ ꯏꯃꯨꯡꯒꯤ ꯀꯩꯅꯣꯗꯣ ꯐꯧꯗꯣ ꯂꯣꯏꯅ ꯈꯥꯏꯔꯝꯃꯦ ꯍꯥꯏꯅꯦ ꯁꯟꯅ ꯍꯥꯏꯕ ꯋꯥꯗꯣ ꯑꯩꯈꯣꯏꯅ ꯑꯗꯨꯃꯥꯏꯅ ꯆꯠꯄ ꯌꯥꯔꯣꯏꯗꯣꯏꯅꯦꯕ ꯃꯤꯅꯤꯡꯗꯣ ꯑꯁ ꯍꯣꯔꯦꯟꯗꯤ ꯅꯩꯈꯥꯏꯔꯁꯦ ꯍꯦꯛꯒ ꯍꯥꯏꯕꯁꯦ
ꯃꯥꯅꯦ ꯃꯥꯅꯦ ꯃꯥꯅꯤ
ꯃꯇꯝ ꯃꯇꯝꯗꯨꯒꯤ ꯁꯤꯖꯤꯟꯅꯔꯛꯄꯗꯣ ꯑꯗꯨꯅꯦꯕ ꯍꯣꯡꯉꯤꯁꯦ ꯏꯪꯂꯤꯁꯇꯁꯨ ꯌꯥꯝ ꯌꯥꯎꯔꯏꯕ ꯑꯗꯨꯒ ꯑꯩꯈꯣꯏꯅ ꯑꯩꯈꯣꯏꯅ ꯑꯩꯈꯣꯏ ꯑꯉꯥꯡꯅꯒ ꯉꯥꯡꯉꯛꯄ ꯌꯥꯎꯋꯦꯕ ꯑꯩ ꯑꯦ ꯅꯤꯡꯊꯤꯕꯤꯅꯒ ꯉꯥꯡꯉꯛꯄ ꯌꯥꯎꯋꯦ ꯑꯩꯅ ꯁꯨꯝ ꯇꯥꯔꯤꯅꯦ ꯃꯥꯅꯒ ꯃꯔꯛꯇꯒ ꯁꯨꯝ ꯐꯂꯀ ꯉꯥꯡꯉꯛꯄꯁꯦ ꯑꯩꯅ ꯏꯁꯤꯡ ꯉꯥꯡꯁꯦ ꯃꯣꯏꯁꯦ ꯌꯨꯇ꯭ꯌꯨꯞꯇ ꯌꯦꯡꯕꯅꯤꯅ ꯑꯦ ꯈꯪꯅꯤꯡꯅꯤꯅꯦ ꯀꯥꯏꯅ ꯋꯥꯈꯟꯗ ꯁꯨꯝ ꯈꯟꯕꯗꯣ ꯑꯗꯨ ꯇꯧꯋꯦꯕ
ꯀꯥꯟꯅꯕꯗ ꯌꯦꯡꯉꯨꯅꯗꯕ ꯃꯣꯏꯅ ꯉꯥꯡꯉꯛꯄꯗꯣ ꯑꯩꯈꯣꯏꯗꯤ ꯑꯃꯨꯛ ꯍꯧꯖꯤꯛꯁꯦ ꯑꯁ ꯑꯩꯈꯣꯏꯅ ꯉꯥꯡꯉ ꯁꯣꯏꯈꯤꯗ꯭ꯔꯥ
ꯈꯜꯂꯤꯗꯅ ꯍꯣ ꯍꯣ ꯍꯣ ꯍꯣ ꯑ ꯑꯗꯣ ꯑꯩꯈꯣꯏ ꯏꯪꯂꯤꯁ ꯇꯝꯕꯗꯅꯦ ꯑꯣꯖꯥꯅ ꯑꯌꯥꯝꯕ ꯍꯥꯏꯔꯤꯁꯦ ꯉꯥꯡꯊꯣꯛꯄꯁꯦ ꯌꯥꯔꯤꯈꯩ ꯏꯀꯥꯏꯕꯤꯒꯦ ꯀꯩꯅꯣ ꯍꯥꯏꯌꯦꯕ ꯍꯥꯏꯗꯤ ꯁꯨꯝ ꯉꯥꯡ ꯉꯥꯡꯊꯣꯛꯇ꯭ꯔꯕ ꯁꯨꯡꯍꯩ ꯍꯩꯔꯔꯣꯏꯌꯦ ꯑꯗꯨꯝ ꯉꯥꯡꯊꯣꯛꯄꯤꯌꯣꯌꯦ ꯀꯩꯅꯣꯝ ꯄꯥꯏꯕꯒꯤꯁꯨ ꯀꯩꯅꯣꯝ ꯇꯧꯕꯒꯤꯁꯨ ꯏꯪꯂꯤꯁꯇ ꯁꯨꯝ ꯉꯥꯡꯕ ꯁꯥꯟꯅꯕꯗꯣ ꯏꯁꯥ ꯏꯇꯣꯝꯗ ꯑꯗꯨ ꯇꯧꯕꯤꯌꯨ ꯍꯥꯏꯌꯦꯕ ꯍꯥꯏꯗꯤ ꯃꯤꯡꯖꯦꯜ ꯃꯃꯥꯡ ꯑꯣꯏꯔꯣ ꯆꯥꯛꯈꯨꯝꯗ ꯑꯣꯏꯔꯣ ꯊꯥꯡꯀꯠꯀꯅꯨꯕꯨ ꯍꯥꯏꯔꯣ ꯑꯣ ꯊꯥꯗꯒꯅꯨꯧꯕ ꯍꯥꯏꯔꯣ ꯑꯗꯨꯝ ꯏꯪꯂꯤꯁꯇ ꯁꯨꯝ ꯉꯥꯡꯕ ꯑꯥ ꯑꯥ ꯑꯥ ꯑꯥ ꯑꯥ ꯍꯣ ꯍꯣ ꯍꯣ ꯍꯣꯏ ꯍꯣꯏ ꯁꯥꯏꯇꯣꯝꯗ ꯑꯗꯨꯝ ꯄ꯭ꯔꯦꯛꯇꯤꯁꯇꯣ ꯁꯨꯃꯥꯏꯅ ꯇꯧꯕ ꯍꯧ ꯄꯤꯌꯨ ꯍꯥꯏꯕ ꯑꯗꯨꯝ ꯇꯞ ꯇꯞꯅ ꯑꯗꯨꯒ ꯑꯌꯨꯛ ꯅꯨꯡꯗꯥꯡꯗ ꯏꯃꯥꯅꯤ ꯅꯨꯕꯤ ꯏꯃꯥꯟꯅꯕ ꯍꯥꯏꯔꯒ ꯑꯁ ꯉꯁꯤ ꯀꯩꯗꯧꯒꯦ ꯀꯥꯏꯅ ꯏꯪꯂꯤꯁꯇ ꯑꯗꯨꯝ ꯍꯦꯛꯇ ꯍꯪꯕ ꯍꯥꯏꯗꯤ ꯃꯁꯤꯁꯤ ꯀꯩ ꯗ ꯑꯗꯨꯏꯅꯣ ꯉꯁꯤ ꯄ꯭ꯂꯥꯟ ꯀꯩ ꯂꯩꯒꯦ ꯀꯥꯏꯅ ꯍꯥꯏꯝ ꯋꯥꯔꯤ ꯁꯥꯕꯗꯒ ꯍꯥꯏꯐꯦꯠ ꯃꯔꯛ ꯃꯔꯛꯇꯒ ꯑꯗꯨꯝ ꯊꯦꯠꯄꯗꯣ ꯑꯗꯨꯝꯕꯗꯣ ꯁꯨꯝ ꯇꯧꯕꯤꯌꯨ ꯍꯥꯏꯌꯦꯕ ꯆꯥꯡ ꯅꯥꯏꯅ
ꯑꯗꯣ ꯔꯥꯀꯦꯁꯁꯤ ꯃꯣꯏ ꯑꯃ ꯃꯥ ꯑꯣꯖꯥ ꯑꯃ ꯑꯣꯏ ꯑꯣꯖꯥꯒꯤ ꯀꯩꯅꯣ ꯇꯧꯋꯦ ꯍꯥꯏꯕꯗꯣ ꯑꯉꯥꯡꯈꯩ ꯃꯣꯏꯗꯤ ꯁꯦꯟꯇ꯭ꯔꯦꯜ ꯁ꯭ꯀꯨꯜꯒꯤ ꯑꯣꯏ
ꯑꯥ ꯑꯥ ꯑꯥ ꯑꯥ ꯑꯥ ꯏꯪꯂꯤꯁꯇ ꯇꯥꯛꯏꯅꯦ
ꯃꯥ ꯄꯨꯔꯥ ꯏꯅꯤꯇ ꯉꯝꯃꯦ ꯍꯥꯏꯕ꯭ꯔꯕ
ꯉꯝꯃꯦ ꯃꯥ ꯏꯪꯂꯤꯁꯇꯤ ꯉꯝꯃꯦ ꯍꯤꯟꯗꯤ ꯈꯔ ꯋꯥꯕꯩ ꯋꯥꯅꯤ
ꯍꯤꯟꯗꯤꯁꯤ ꯈꯔ ꯋꯥꯕ ꯍꯤꯟꯗꯤꯗꯤ ꯃꯥ ꯇꯝꯃꯤ ꯍꯥꯏꯕ꯭ꯔꯥ ꯇꯝꯗꯦ ꯍꯥꯏꯕ꯭ꯔꯣ
ꯃꯥ ꯈꯔ ꯇꯝꯃꯝꯃꯒ ꯑꯗꯨꯝ ꯇꯝꯈꯤꯗ꯭ꯔꯕꯅꯦꯕ
ꯑꯥ
ꯑꯗꯨꯒ ꯇꯝꯕꯒꯤꯗꯤ ꯍꯤꯟꯗꯤꯅ ꯂꯏꯀꯣ
ꯍꯤꯟꯗꯤꯅꯥ
ꯋꯥꯥ
ꯍꯤꯟꯗꯤꯗ ꯂꯥꯛꯏꯗꯅ ꯀꯃꯥꯏꯅ ꯈꯪꯉꯤꯕ
ꯏꯪꯂꯤꯁꯀꯤꯗꯤ ꯁꯦꯟꯇꯦꯟꯁꯀꯤ ꯏꯁꯇ꯭ꯔꯛ ꯆꯔꯁꯦ ꯃꯅꯨ ꯄꯨꯔꯤꯒ ꯃꯥꯟꯅꯗꯦꯗꯅ ꯃ ꯃꯊꯪ ꯃꯕꯥ ꯃꯊꯪꯀ ꯑꯣꯟꯅꯔꯤꯗꯅ ꯑꯗꯨꯅ ꯈꯨ ꯍꯥꯏ ꯍꯥꯏꯕꯒꯤ ꯀꯩꯅꯣ ꯑꯍꯝꯕ ꯍꯧꯔꯛꯄꯗꯗꯤ ꯅꯨꯡꯉꯥꯏꯕ ꯑꯣꯏꯗꯦꯗꯅ ꯀꯌꯥ ꯍꯥꯏꯗꯤ ꯆꯠꯇꯦꯗꯅ ꯑꯗꯨꯗꯨꯅ ꯍꯥꯏꯗꯤ ꯏꯪꯂꯤꯁ ꯃꯩꯇꯩꯂꯣꯟꯣꯟꯗ ꯉꯥꯡꯒꯤ ꯄꯣꯠꯇꯣ ꯏꯪꯂꯤꯁꯇ ꯏꯕ ꯃꯇꯝꯗ ꯒ꯭ꯔꯃꯥꯔ ꯂꯥꯜꯂꯒ ꯑꯗꯨꯝꯅ ꯃꯤꯅ ꯋꯥꯍꯟꯊꯣꯛ ꯈꯪꯗ꯭ꯔꯦꯗꯅ ꯑꯗꯨꯒꯤꯃꯥꯏꯅ ꯆꯠꯇꯦꯕ ꯍꯤꯟꯗꯤꯒꯤꯗꯤ ꯃꯩꯇꯩꯂꯣꯟꯒ ꯆꯞ ꯃꯥꯟꯅꯅ ꯆꯠꯂꯦꯕ ꯃꯅꯤꯄꯨꯔꯤꯁꯤꯒ ꯑꯩ ꯆꯥꯛ ꯆꯥꯅꯤ ꯑꯩ ꯆꯥꯛ ꯆꯥꯅꯤ ꯍꯥꯏꯅ ꯅꯪ ꯐꯨꯅꯤ ꯅꯪ ꯐꯨꯅꯤ ꯍꯥꯏꯅ ꯑꯗꯨꯝ ꯆꯠꯂꯦꯕ ꯁꯨꯃꯥꯏꯅ ꯑꯥ ꯑꯗꯨꯅ ꯌꯥꯝ ꯂꯥꯏꯑꯕ ꯃꯥꯒꯤꯗꯤ ꯑꯥ ꯏꯝꯄ꯭ꯔꯨꯨꯞꯃꯦꯟ ꯊꯨꯏꯌꯦꯕ ꯃꯥꯒꯤꯁꯦ ꯍꯥꯏꯗꯤ ꯍꯣꯡ ꯍꯦ ꯍꯥ ꯎ ꯎꯝ ꯇꯨꯝꯍꯥꯔꯥ ꯑꯗꯨꯍꯦ ꯑꯗꯨꯗꯨꯗꯨ ꯍꯦ ꯑꯗꯥ ꯑꯗꯥꯗꯨ ꯍꯦꯅ ꯑꯗꯨꯝ ꯍꯥꯏꯗꯤ ꯆꯞ ꯃꯥꯟꯅ ꯅ ꯆꯠꯄ ꯍꯥꯏꯇꯥꯔꯦ ꯃꯩꯇꯩꯂꯣꯟꯒ ꯑꯗ ꯏꯪꯂꯤꯁꯀꯤꯗꯤ ꯑꯗꯨꯃꯥꯏꯅ ꯆꯠꯄ ꯌꯥꯗꯦꯗꯅ ꯑꯩ ꯆꯥꯛ ꯆꯥꯔꯦ ꯍꯥꯏꯁꯦ ꯆꯥꯛ ꯑꯩ ꯆꯥꯔꯦ ꯍꯥꯏꯕ ꯌꯥꯕ ꯅꯠꯇꯦꯗ ꯁꯨꯃꯥꯏꯅ ꯇꯧꯔꯛꯏꯗꯅ ꯍꯦꯛꯇ
ꯑꯥ
ꯑꯗꯨ ꯑꯗꯨꯗꯣ
ꯑꯗꯨ ꯌꯥꯗꯕꯗꯤ ꯅꯠꯇꯦꯕ ꯌꯥꯏꯑꯕ ꯑꯩꯈꯣꯏꯁꯨ ꯂꯣꯟꯗ ꯁꯤꯖꯤꯟꯅꯕ ꯃꯇꯝꯗ ꯒꯔ ꯃꯥ ꯌꯥꯎꯗꯕꯤꯗ ꯑꯗꯨꯝ ꯉꯥꯡꯅꯩꯗꯅ
ꯑꯣ ꯁꯨꯃꯥꯏꯅ ꯆꯥꯔꯦ ꯆꯥꯔꯦ ꯆꯥꯛ ꯀꯥꯏꯅ ꯍꯥꯏꯕ ꯌꯥꯕ ꯌꯥꯎꯋꯤꯗꯅ ꯑꯗꯨ ꯄꯣꯠꯇꯣ ꯏꯪꯂꯤꯁꯇ ꯏꯔꯛꯄ ꯃꯇꯝꯗꯗꯤ ꯃꯤ ꯑꯃꯅ ꯄꯥꯕ ꯃꯇꯝꯗ ꯈꯪꯗꯤ ꯈꯪꯅꯤ ꯇꯧꯕꯇꯕꯨ ꯂꯥꯜꯂꯤꯗꯅ
ꯑ ꯂꯥꯜꯂꯦꯕꯀꯣ ꯑꯩꯅ ꯍꯥꯏꯕꯗꯤ ꯖꯨꯒꯔ ꯂ ꯑꯣꯏꯅ ꯉꯥꯡꯅꯕꯗ ꯏꯕ ꯅꯠꯇꯕꯤꯗ ꯏꯁꯄꯣꯀꯟꯒ ꯔꯤꯇꯟꯒꯁꯦ ꯈꯔ ꯑꯗꯨꯝ ꯈꯦꯠꯅꯕꯅꯦꯕ ꯆꯤꯟꯅ ꯉꯥꯡꯅꯕ ꯃꯇꯝꯗꯗꯤ ꯏꯊꯣꯛꯄ ꯅꯠꯇꯕꯅꯤꯅ ꯆꯥꯛ ꯆꯥꯛ ꯍꯥꯏꯕꯁꯦ ꯃꯥꯒꯤ ꯃꯃꯤꯡ ꯇꯪ ꯍꯥꯏꯗꯣꯏꯅꯤꯗꯅ ꯃꯃꯤꯡ ꯈꯛꯇꯪꯅ ꯍꯥꯏꯕꯒꯤ ꯑꯗꯨꯃꯥꯏꯅ ꯄꯜꯂꯝꯃꯒ ꯑꯃꯨꯛ ꯁꯦꯟꯗ꯭ꯦꯁ ꯑꯃꯃꯨꯛ ꯃꯇꯨꯡ ꯑꯃꯨꯛ ꯍꯥꯞꯆꯤꯜꯂꯛꯄ ꯂꯩꯌꯦꯕ ꯑꯗꯣ ꯃꯇꯥꯡ ꯃꯇꯥꯡꯒꯤꯅꯦ ꯑꯗꯨꯗꯤ ꯑꯩꯈꯣꯏꯅ ꯍꯩꯔꯛꯄ ꯃꯇꯨꯡ ꯏꯟꯅ ꯃꯅꯤꯡ ꯃꯃꯥꯡ ꯑꯣꯟꯊꯥꯛ ꯑꯣꯟꯁꯤꯟꯗꯨꯗꯤ ꯑꯗꯨꯝ ꯁꯦꯝꯖꯔꯛꯀꯗꯣꯏꯅꯦꯕ ꯍ ꯍꯥꯟꯅ ꯒꯔꯃꯒꯤ ꯏꯁꯇ꯭ꯔꯛꯆꯔ
ꯑꯗꯨꯅꯦ ꯕ꯭ꯔꯣꯀꯟ ꯑꯣꯏꯒꯦ ꯑꯣꯏꯖꯧ ꯑꯗꯨꯝ ꯉꯥꯡꯉꯣ
ꯍꯣꯏ ꯉꯥꯡꯕꯗꯗꯤ ꯂꯣꯏꯅ ꯅꯃ ꯉꯥꯡꯕꯗꯗꯤ ꯂꯣꯏꯅ ꯕ꯭ꯔꯣꯀꯟ ꯌꯥꯎꯅꯤ ꯏꯕꯗꯨꯗꯤ ꯌꯥꯔꯣꯏꯑꯣꯏꯕ ꯏꯕꯗꯗꯤ ꯋꯥꯍꯩ ꯐꯖꯕ ꯑꯃ ꯄꯔꯦꯡ ꯁꯦꯟꯇꯦꯟꯁ ꯑꯃ ꯆꯨꯝꯅ ꯅꯣꯇꯤꯁ ꯊꯣꯛꯂꯛꯄ ꯑꯗꯨꯒꯨꯝꯕꯗꯨꯗꯤ ꯑꯝꯇ ꯌꯥꯔꯣꯏꯕꯀꯣ ꯑꯗꯨꯒ ꯃꯅꯤꯡ ꯃꯃꯥꯡ ꯊ ꯊꯥꯛ ꯑꯣꯟꯁꯤꯟꯒꯤꯗꯤ ꯑꯗꯨꯝ ꯏꯪꯂꯤꯁꯀꯤꯁꯨ ꯑꯗꯨꯝ ꯈꯔ ꯑꯗꯨꯝ ꯂꯩꯔꯤꯑꯕ ꯍꯥꯏꯗꯤ ꯑꯩꯈꯣꯏꯅ ꯍꯟꯖꯤꯟꯕ ꯋꯥꯔꯗ ꯉꯥꯡꯕ ꯌꯥꯎꯋꯤꯗꯅ ꯏꯩꯇꯩꯔꯣꯟꯗꯁꯨ ꯍꯟꯖꯤꯟꯕ ꯋꯥꯠꯂꯤ ꯉꯥꯡꯕ ꯌꯥꯎꯋꯤ ꯑꯗꯒꯤꯗꯤ ꯃꯅꯤꯡ ꯃꯃꯥ ꯄꯨꯈꯠꯂꯛꯄ ꯑꯗꯨꯝ ꯌꯥꯎꯏꯤ ꯑꯗꯒꯤꯗꯤ ꯆꯠꯂꯣ ꯆꯠꯂꯣ ꯑ ꯀꯥꯏꯅ ꯏꯃꯥ ꯅꯪ ꯆꯠꯂꯣ ꯍꯥꯏꯁ ꯆꯠꯂꯣ ꯅꯪ ꯍꯥꯏꯕꯁꯦ ꯑꯗꯨꯝ ꯏꯪꯂꯤꯁꯇꯁꯨ ꯑꯗꯨꯝ ꯃꯥꯒꯤꯗꯨꯒꯤ ꯍꯟꯗꯣꯛ ꯍꯟꯖꯤꯟ ꯂꯣꯏ ꯂꯩꯌꯦꯕ ꯂꯩꯇꯕ ꯌꯥꯔꯣꯏꯕ ꯂꯩꯔꯤꯅꯦꯕ ꯑꯗꯨꯗꯤ ꯍꯌꯦꯡ ꯑꯩꯈꯣꯏꯅ ꯁꯤꯖꯤꯟꯅꯕꯒꯤ ꯃꯈꯥ ꯄꯣꯟꯅ ꯑꯗꯨꯝ ꯍꯩꯔꯛꯀꯗꯣꯏꯅꯦ
ꯇꯧꯕꯇꯕꯨ ꯂꯣꯏꯅꯃꯛ ꯈꯪꯕ ꯑꯗꯨ ꯈ꯭ꯋꯥꯏ ꯃꯔꯨ ꯑꯣꯏꯅ ꯏꯪꯂꯤꯁꯀꯤ ꯋꯥꯔꯗꯁꯦ
ꯎꯝ
ꯀꯩ ꯀꯧꯒꯦ
ꯣꯀꯦꯕꯣꯂꯣꯔꯤꯦ
ꯌꯥꯀ ꯑꯣꯏꯣ
ꯑꯗꯨꯅꯦ ꯕꯣꯦꯕꯦꯂꯔꯤꯁꯦ ꯕꯣꯀꯦ ꯕꯦꯂꯔꯤꯁꯦ ꯌꯥꯝ ꯃꯤꯅꯤꯡ ꯌꯥꯝ ꯈꯪꯕ ꯒꯔꯃꯥꯔ ꯑꯃ ꯀꯩꯅꯣ ꯄꯥꯏꯒꯗꯕ ꯗꯤꯦꯛꯁꯅꯥꯔꯤ ꯑꯃ ꯄꯥꯏꯔꯗꯅ ꯗꯗꯤꯦꯛꯁꯅꯥꯔꯤ ꯑꯃꯗꯤꯗꯤ ꯀꯝꯄꯜꯁꯔꯤꯗ ꯌꯥꯎꯒꯗꯕꯅꯦꯕ ꯗꯗꯤꯦꯛꯁꯅꯥꯔꯤꯁꯤꯗ ꯑꯩꯅ ꯍꯥꯏꯅꯤꯡꯉꯤꯕ ꯋꯥꯔꯠꯇꯣ ꯈꯪꯗꯗꯤꯃꯥꯏꯅꯛ
ꯃꯥꯅꯦ ꯃꯥꯅꯦ ꯕꯣꯒꯦꯕ꯭ꯂꯔꯤꯁꯦ ꯃꯔꯥꯡ ꯀꯥꯏꯅ ꯐꯖꯅ ꯈꯪꯕꯤꯕ
ꯣꯏꯥ ꯑꯗꯨꯝꯚꯔꯛ ꯄꯔꯥꯕꯣ ꯀꯣꯏꯂꯣꯔꯤꯁꯤꯗꯤ ꯅꯣꯏ ꯄꯥꯖꯒꯅꯤ ꯍꯥꯏꯕ꯭ꯔꯥ ꯀꯃꯥꯏꯅ ꯍꯥꯏ ꯍꯥꯏꯕ꯭ꯔꯥ ꯑꯗꯨ ꯍꯥꯏꯔꯛꯀꯅꯦꯕ
ꯑꯩꯈꯣꯏꯅ ꯑꯗꯨ ꯄꯥꯖꯗꯣꯏꯅꯦ ꯍꯥꯏꯌꯦꯕ ꯑꯗꯨꯒ ꯍꯣꯏ ꯄ꯭ꯔꯣꯅꯎꯟꯁꯦꯁꯟꯗꯤ ꯃꯣꯏꯅ ꯈꯔ ꯇꯥꯏꯕꯣ ꯔꯦꯟꯁꯤꯁꯟꯁꯦ ꯑꯩꯈꯣꯏꯅ ꯍꯥꯏꯕꯗ ꯂꯥꯟꯕꯗꯣ ꯑꯥ
ꯑꯩꯅ ꯈꯔ ꯑꯗꯨ ꯃꯈ ꯁꯣꯏꯅꯤꯗꯅ
ꯑꯗꯨ ꯂꯥꯟꯕꯗꯣ ꯈꯔ ꯇꯥꯛꯑꯦ ꯑꯗꯨꯒꯕꯨ ꯕꯣ ꯀꯦꯞ ꯂꯣꯔꯗꯤ ꯑꯩꯈꯣꯏꯅ ꯌꯥꯝ ꯍꯦꯟꯅ ꯈ ꯪꯖꯔ ꯈꯪꯖꯔꯤꯉꯩ ꯐꯔꯦ ꯑꯗ ꯁꯤ ꯌꯥꯝ ꯈꯪꯉꯤꯉꯩꯒꯤꯁꯨ ꯑꯩꯈꯣꯏꯅꯅꯦ ꯁꯦꯟ ꯁꯦ ꯏꯕ ꯉꯝꯃꯤ ꯍꯥꯏꯇꯥꯔꯦꯅꯦ ꯑ ꯍꯣ ꯍꯣꯏ ꯍꯣꯏ ꯍꯣꯏ ꯍꯥꯏꯗꯤ ꯈꯣꯟꯊꯣꯛ ꯃꯥꯟꯅꯕ ꯑꯥꯔꯊ ꯈꯦꯠꯅꯕ ꯀꯔꯤ
ꯑ ꯃꯦꯇꯔꯤꯌꯦꯜ ꯑꯣꯏꯅ ꯄꯤꯕ꯭ꯔꯥ ꯀꯃꯥꯏꯅ ꯄꯤ ꯑꯗꯨꯏꯗꯤ ꯑ ꯕꯣꯛꯀꯦ ꯑꯗꯨ ꯅꯣꯏꯅ ꯀꯗꯥꯏꯗꯒꯤ ꯊꯤꯔꯒ ꯄꯥꯅꯤ ꯍꯥꯏꯒꯦ ꯑꯗꯨꯗꯤ
ꯑꯗꯨꯗꯤ ꯑꯩꯈꯣꯏꯅ ꯅꯦꯠꯇ ꯀꯩꯗ ꯁꯨꯝ ꯁꯤꯖꯤꯟꯅꯔꯛꯄꯁꯦ ꯁꯤꯗ ꯑꯗꯨꯝ ꯈꯪꯉꯤꯗꯅ ꯃꯌꯥꯝ ꯑꯃ ꯑꯗꯨꯝ ꯊꯦꯡꯅꯩꯗ ꯌꯥꯎꯔꯤꯗꯅ ꯑꯗꯨ ꯃꯌꯥꯝꯗꯨꯅꯦꯕ ꯇꯣꯏꯅ ꯁꯤꯖꯤꯟꯅꯔꯀꯥꯟꯗ ꯑꯅꯧ ꯑꯅꯧꯕ ꯋꯥꯍꯩꯁꯤꯡꯁꯦ ꯑꯗꯨꯝ ꯈꯪꯉꯛꯏꯗꯅ ꯊꯧꯑꯣꯏꯅ ꯁꯤꯗ ꯄꯥꯎ ꯁꯤꯗ ꯄꯥꯎ ꯍꯥꯏꯗꯦꯕ ꯃꯣꯏꯅ ꯃꯦꯇꯔꯤꯌꯦꯜ ꯄꯤꯊꯣꯛ ꯇꯥꯔꯒꯗꯤ ꯃꯤꯁꯨ ꯍꯣꯠꯅꯕ ꯈꯔ ꯋꯥꯠꯂꯦꯕ ꯑꯗꯨꯅ ꯀ꯭ꯂꯥꯁꯇ ꯐꯨꯜ ꯑꯦꯇꯦꯟꯗꯦꯟꯁ ꯑꯦ ꯐꯖꯅ ꯌꯥꯎꯕꯤꯔꯦꯗꯅ ꯆꯥꯡ ꯅꯥꯏꯅ ꯑꯗꯨ ꯌꯥꯎꯔꯛꯑꯀꯥꯟꯗ ꯃꯤꯗꯨꯒꯤ ꯏꯝꯄ꯭ꯔꯨꯚꯃꯦꯟꯗꯨ ꯈꯪꯅꯕꯒꯤꯗꯃꯛꯇ ꯅ ꯃꯦꯇꯔꯤꯌꯦꯜꯁ ꯄꯤꯊꯣꯛꯇꯦꯕ ꯏꯚꯟ ꯑꯦꯁꯥꯏꯟꯃꯦꯟ ꯄꯤꯕ ꯑꯣꯏꯔꯣ ꯑꯝ ꯑꯦꯛꯖꯥꯝꯄꯜ ꯄꯤꯕ ꯑꯣꯏꯔꯣ ꯀꯩꯅꯣ ꯑꯣꯏꯅ ꯁꯨꯄꯤ ꯄꯤꯊꯣꯛꯇꯦꯕ ꯑꯝ ꯃꯦꯇꯔꯤꯌꯦꯜ ꯑꯣꯏꯅ ꯑꯩꯈꯣꯏꯗ ꯈꯨꯗꯛ ꯈꯨꯗꯛꯇꯨꯗ ꯌꯥꯎꯔꯤꯉꯩꯗꯨꯗ ꯍꯪꯅꯕꯒꯤ ꯀꯩꯅꯣ ꯆꯥꯟꯁꯇꯣ ꯑꯗꯨ ꯄꯤꯕ ꯕꯥꯞ ꯇꯥꯔꯕ ꯕꯥꯞ ꯇꯥꯔꯕ ꯕꯥꯞ ꯇꯥꯔꯕꯁꯦ ꯑꯩꯈꯣꯏꯗ ꯍꯟꯗ꯭ꯔꯦꯗ ꯂꯛ ꯍꯪꯒꯅꯤ ꯍꯥꯏꯁꯤꯅꯤ ꯀ꯭ꯂꯥꯁꯁꯤꯗ ꯃꯥ ꯇꯥꯛꯄꯁꯦ ꯑꯗꯨꯒ ꯇꯥꯗꯕꯗꯣ ꯍꯥꯏꯔꯛꯑꯣ ꯇꯥꯗꯕꯗꯣ ꯍꯥꯏꯔꯛꯑꯣ ꯑꯗꯨꯝ ꯍꯪꯅꯦꯕ ꯑꯩꯈꯣꯏꯗ ꯑꯗꯨꯒꯤ ꯆꯥꯟꯁꯦꯁ ꯑꯃ ꯄꯤꯔꯤꯕ
ꯀ꯭ꯂꯥꯁꯁꯦ ꯑꯣꯟꯂꯥꯏꯟꯗ ꯀ꯭ꯂꯥꯁ ꯌꯥꯎꯕꯁꯦ ꯃꯤ ꯃꯤ ꯀꯌꯥꯃꯨꯛꯇꯤ ꯌꯥꯎꯏ ꯑꯗꯨꯗꯤ
ꯑꯩꯈꯣꯏ ꯊꯔꯇꯤ ꯃꯊꯛꯇꯒꯥ ꯌꯥꯑꯣꯏꯗꯥ
ꯌꯥꯎꯕꯁꯦ ꯑꯩꯅ ꯍꯥꯏꯗꯤ ꯕꯦꯁ ꯑꯃꯒꯤ ꯑ ꯕꯦꯁ ꯑꯃꯁꯤꯗ
ꯍꯣꯏ ꯕꯤꯁ ꯑꯃꯅꯦ
ꯕꯦꯁ ꯑꯃꯁꯦ ꯑꯣꯏꯗꯣꯏꯅꯦꯕ ꯍꯥꯏꯗꯤ ꯐꯥꯎꯟꯗꯦꯁꯟ ꯃꯈꯥꯒꯤ ꯂꯦꯕꯦꯜ ꯋꯥꯔꯜꯁꯤꯗ
ꯎꯝ
ꯂꯦꯕꯦꯜ ꯋꯥꯟꯁꯤꯗ ꯁꯨꯃꯥꯏꯅ ꯂꯩ ꯑꯗꯨꯒ ꯂꯦꯕꯦꯜ ꯋꯥꯟꯁꯤꯗ ꯑꯃꯨꯛ ꯂꯩꯍꯧꯕ ꯑꯩ ꯑꯃꯨꯛꯀ ꯍꯟꯖꯜꯍꯧꯦꯔꯒꯅ ꯍꯟꯖꯜꯍꯧꯔꯦ
ꯑꯦ ꯍꯟꯖꯜꯍꯧꯔꯦ ꯃꯊꯛꯇ ꯑꯗꯨꯝ ꯀꯥꯖꯈꯤꯦꯗꯣꯏꯅꯦ ꯃꯤꯀ ꯍꯩꯕ ꯍꯩꯕꯁꯤꯡꯗꯨꯅ ꯑꯣꯖꯥꯅ ꯑꯗꯨꯝ ꯍꯥꯏꯔꯛꯀꯅꯦꯕ ꯑꯩꯅ ꯑꯣꯖꯥꯅ ꯑꯦꯛꯖꯥꯝꯄꯜ ꯄꯤꯕꯗ ꯑꯩꯅ ꯁꯦꯝꯃꯛꯄꯗ ꯆꯨꯝꯕ ꯑꯗꯩ ꯄ꯭ꯂꯁ ꯑꯥ ꯋꯥ ꯉꯥꯡꯕ ꯀꯕꯔꯖꯦꯁꯟ ꯇꯧꯍꯟꯕ ꯑꯗꯩ ꯑꯩꯈꯣꯏ ꯑꯦꯛꯇꯤꯚꯇꯤ ꯇꯧꯍꯟꯕ ꯑꯃꯒ ꯑꯃꯒ ꯉꯥꯡꯅꯔꯒ ꯇꯧꯗꯣꯏꯅꯦ ꯑꯩꯈꯣꯏ ꯃꯁꯦꯟꯁꯦ ꯃꯤꯡꯒ ꯀꯟ ꯈꯟꯒꯠꯂꯒ ꯑꯦꯛꯇꯤꯕꯤꯇꯤ ꯑꯗꯨꯝ ꯇꯧꯍꯟꯗꯣꯏꯅꯦꯕ ꯑꯗꯨꯗꯨꯗꯒꯤ ꯑꯩꯒꯤ ꯏꯝꯄ꯭ꯔꯨꯕꯃꯦꯟꯁꯦ ꯃꯥ ꯈꯪꯉꯦꯕ ꯅꯣꯠ ꯇꯧꯗꯣꯏꯅꯦꯕ ꯑꯦ ꯁꯤ ꯉꯥꯡꯁꯦ ꯌꯥꯔꯦ ꯌꯥꯗꯦ ꯈꯔ ꯋꯥꯠꯂꯤ ꯈꯔ ꯁꯣꯜꯂꯤ ꯍꯥꯏꯕꯗ ꯁꯦ ꯑꯗꯨꯏ ꯃꯇꯨꯡ ꯏꯟꯅ ꯑꯝ ꯇꯧꯔꯑ ꯍ ꯃꯥꯖꯦ ꯏꯪꯈꯠ
ꯈꯤꯗꯣꯏꯅꯦꯕ ꯑꯣ ꯑꯣꯀꯦ ꯑꯣꯀꯦ ꯑꯗꯨꯗꯤ ꯑꯩꯁꯦ ꯑꯩꯁꯦ ꯌꯥꯎ ꯌꯥꯎꯒꯦꯗꯤ ꯈꯜꯂꯦ ꯌꯥꯎꯗꯤ ꯌꯥꯎꯅꯤꯡꯉꯦꯕꯀꯣ ꯌꯥꯎꯅꯤꯡꯉꯦ ꯍꯥꯏꯗꯤ ꯑꯩ ꯏꯇꯣꯝꯇ ꯁꯨꯝ ꯄꯥꯕꯗꯒ ꯈꯤꯇꯪ ꯀꯝꯕꯔꯖꯦꯁꯟ ꯇꯧꯕꯗꯣ ꯑꯗꯨꯒꯤ ꯀꯩꯅꯣꯗꯣ ꯌꯥꯎꯔꯛꯄꯅꯤꯅ ꯑꯣꯖꯥ ꯑꯃ ꯌꯥꯎꯔꯛꯏ ꯄ꯭ꯂꯁ ꯀꯟꯕꯔꯇꯁꯟ ꯇꯧꯍꯟꯕ ꯑꯃ ꯌꯥꯎꯔꯤꯗꯅ ꯑꯗꯨꯒꯤ ꯑꯩꯁꯨ ꯄꯥꯝꯕ ꯍꯥꯏꯇꯥꯔꯦ ꯑꯩꯅ ꯂꯤꯁꯤꯡ ꯑꯍꯨꯝꯒ ꯆꯧꯉꯥꯗꯣ ꯊꯤꯗꯣꯛꯑꯒ ꯃꯊꯪ ꯃꯊꯪꯗꯤ ꯑꯗꯨꯝ ꯂꯤꯁꯤꯡ ꯑꯗꯨ ꯂꯤꯁꯤꯡ ꯑꯃ ꯂꯤꯁꯤꯡ ꯑꯃ ꯍꯥꯏꯕꯁꯦ ꯂꯦꯚꯦꯜ ꯑꯥ ꯂꯣꯏꯕꯣꯛ
ꯆꯠꯇꯣꯏ ꯑꯗꯨꯃꯥꯏꯅ
ꯁꯤ
ꯋꯥꯟꯁ ꯑꯃꯨꯛꯄꯨ ꯖꯣꯏꯟ ꯇꯧꯈ꯭ꯔꯗꯤ ꯑ ꯋꯥꯟꯁ ꯑꯃꯨꯛ ꯄꯨꯨ ꯖꯣꯏꯟ ꯇꯧꯈ꯭ꯔꯗꯤ ꯊꯥ ꯑꯍꯨꯝꯕꯣꯛꯇꯤ ꯃꯥ ꯍꯟ ꯔꯑꯅꯤ ꯑꯗꯨꯗꯒꯤ ꯋꯥꯟ ꯊꯥꯎꯖꯟꯗ ꯑꯗꯨꯝ ꯅꯪꯅ ꯆꯍꯤ ꯂꯤꯁꯤꯡ ꯊꯝꯒꯦꯔꯥ ꯐꯥꯈ꯭ꯔꯦ
ꯁꯤ ꯅꯪ ꯋꯥꯟ ꯊꯥꯎꯖꯟ ꯈꯛꯇꯪ ꯊꯤꯔꯦ
ꯊꯤꯔꯤꯅꯤ
ꯐꯩꯅꯦ ꯑꯩꯁꯨ ꯑꯝꯇꯪ ꯇꯃꯧ ꯇꯥꯔꯦ ꯀꯥꯟꯅꯗꯦ ꯑꯣ ꯐꯔꯦ ꯐꯔꯦ ꯑꯗꯣ ꯑꯩꯁꯦ ꯇꯥꯕ꯭ꯔꯣ ꯆꯥꯛ ꯏꯁꯤꯡ ꯈꯤꯇꯪ ꯊꯣꯡꯅꯕꯒꯤ ꯍꯟꯖꯥꯡ ꯀꯩꯀꯥ ꯑꯝꯇ ꯁꯦꯝꯃꯨꯒꯦ ꯋꯥꯔꯤ ꯑꯩꯁꯨ ꯅꯨꯡꯉꯥꯏꯔꯤ ꯀꯣꯟꯅ ꯑꯃꯝꯛ ꯁꯥꯟꯅꯔꯁꯦ
ꯍꯣꯏ ꯍꯣꯏ ꯍꯣꯏ
ꯊꯝꯃꯣ ꯊꯝꯃ ꯎꯝ
ꯎꯝ